ꯇꯥꯗꯤꯌꯦ
ꯀꯩ ꯖꯥꯡ ꯊꯣꯡꯒꯦ
ꯑꯣ ꯇꯥꯔꯦ ꯇꯥꯔꯦꯍꯦ ꯑꯩꯉꯥꯡꯉꯤ ꯇꯥꯕ꯭ꯔꯥ ꯅꯪꯏ ꯅꯌꯨꯝꯗ
ꯇꯥꯗꯦ
ꯇꯞꯅ ꯉꯥꯡꯉꯤꯔꯣ
ꯑꯣ ꯇꯞꯅ ꯉꯥꯡꯉꯤꯔꯣ ꯀꯩ ꯏꯟꯖꯥꯡ ꯊꯣꯡꯉꯒꯦ
ꯏ ꯈꯪꯗꯦ ꯊꯣꯡꯗ꯭ꯔꯤ ꯑꯩ ꯁ꯭ꯀꯨꯜ ꯆꯠꯀꯗ꯭ꯕꯅꯦ ꯑꯩꯁꯦ
ꯁ꯭ꯀꯨꯟꯁꯨ ꯆꯠꯀꯗꯕ ꯍꯧꯖꯤꯛꯕꯥꯎ ꯏꯟꯖꯥꯡꯁꯨ ꯊꯣꯡꯗꯕ
ꯎꯝ ꯆꯥꯛꯁꯨ ꯊꯣꯡꯗ꯭ꯔꯤ ꯊꯣꯡꯉꯦ ꯇꯧꯔꯤ
ꯗꯨꯗꯤ ꯑꯣ ꯆꯥꯛ ꯈꯛ ꯊꯣꯡꯉꯝꯃ ꯆꯠꯇꯣꯏꯔꯣ
ꯊꯣꯡꯉꯝꯗꯦꯗ ꯅꯪꯅ꯭ꯕ ꯊꯣꯡꯉꯝꯃꯥ ꯆꯠꯀꯗ꯭ꯝ ꯈꯣꯏꯗꯤ ꯃꯄꯨꯅꯤꯅ
ꯃꯄꯨ ꯍꯥꯏꯁꯤꯗꯤ ꯍꯦꯛꯇ ꯇꯧꯒꯗꯕꯅꯤ
ꯀꯩꯅꯣ ꯑꯩꯁꯦ ꯄꯩꯁꯥ ꯂꯨꯄꯥꯅꯤꯗꯨꯖꯨ ꯆꯥ ꯆꯪꯗꯤꯌꯦ
ꯉꯁꯤꯁꯨ ꯀꯩꯝ ꯍꯦꯟꯒꯠꯇꯤꯌꯦ ꯑꯅꯤꯗꯩ ꯍꯦꯟꯗꯦ ꯍꯥꯕ
ꯉꯥꯏꯈꯣ ꯍꯟꯗꯛꯀꯤ ꯃꯤ ꯃꯌꯥꯝꯒꯤ ꯍꯟꯗꯛꯀꯤ ꯃꯌꯥꯝꯒꯤ ꯆꯪꯅꯕꯗꯣ
ꯎꯝ
ꯑꯦꯀꯥꯎꯟ ꯂꯤꯡ ꯇꯧꯔꯦꯀꯣ
ꯑꯍꯣꯏ ꯂꯨꯄꯥꯥꯑꯅꯤ ꯆꯪꯉꯛꯏꯖꯤꯗꯤ
ꯑꯦꯀꯥꯎꯟ ꯂꯤꯡꯇꯨꯅ ꯑ ꯑꯗꯨ ꯍꯟꯗꯛꯀꯤ ꯑꯈꯣꯏꯒꯤ ꯄ꯭ꯔꯣꯁꯦꯁ ꯊꯣꯛꯏꯁꯤꯡꯁꯦ ꯁꯤꯒꯤ ꯆꯪꯅꯔꯛꯄ ꯀꯥꯟꯗ ꯆꯪꯉꯛꯄ꯭ꯔꯥ ꯌꯦꯡꯁꯤ
ꯅꯪꯒꯤ ꯀꯌꯥ ꯂꯨꯄꯥ ꯆꯥꯝꯉꯥ ꯊꯣꯛꯑꯦ ꯍꯥꯏꯕꯗꯨꯔꯥ
ꯎꯝ
ꯏꯁ ꯆꯪꯉꯦ ꯑꯩꯒꯤꯗ ꯁꯨꯛꯆꯪ ꯆꯪꯉꯛꯇꯦ
ꯑꯩꯀꯣꯜ ꯃꯥꯄꯟ ꯁꯨꯔꯦ
ꯎꯝ ꯃꯤ ꯃꯥꯄꯟ
ꯎꯝ ꯕꯨꯡꯉꯣ ꯁꯤ ꯈꯨꯜꯂꯣ ꯑꯥꯁꯤ ꯈꯨꯜꯂꯛ ꯑꯣ
ꯑꯩ ꯑꯗꯨ ꯑꯗꯨꯗꯨꯕꯥꯎ ꯊꯥ ꯇꯔꯨꯛ ꯀꯩꯅꯣꯝ ꯇꯧꯔꯦ ꯑꯩ ꯈꯪꯗꯦ
ꯑꯗꯨꯗꯤ ꯀꯨꯏꯅ ꯂꯩꯔꯀꯥꯟ ꯊꯣꯔꯛꯄꯅꯦ ꯑꯩꯁꯨ ꯀꯨꯏꯔꯝꯅꯦꯕ ꯑꯗꯨꯒ ꯀꯨꯏꯅ ꯀꯣꯟꯅ ꯂꯥꯁꯇ ꯊꯣꯛꯂꯛꯏꯅꯦ
ꯎꯝ ꯇꯧꯕꯅꯣ ꯑꯝ ꯊꯥꯔꯣ ꯁꯨꯡꯌꯥ ꯌꯥꯒꯟꯗꯕ ꯃꯤ ꯑꯣꯏꯔꯦ
ꯑꯩꯗꯤ ꯈꯔ ꯌꯥꯔꯦ ꯍꯧꯖꯤꯁ ꯁꯤ ꯆꯪꯉꯛꯇ꯭ꯔꯗꯤ ꯈꯪꯗꯦ ꯍꯧꯖꯤꯛꯀꯤ ꯑꯣꯏꯅꯗꯤ ꯈꯔ ꯌꯥꯔꯦ
ꯑꯩ ꯀꯩꯅꯣꯗꯤ ꯊꯥꯏꯌꯦꯕꯀꯣ ꯅꯪꯒꯤ ꯑꯃ ꯄ꯭ꯔꯣꯁꯦꯁ ꯊꯥꯕ ꯖꯒꯥꯗꯣ
ꯎꯝ
ꯇꯧꯕꯤ ꯑꯗꯨꯗ ꯀꯩꯅꯣ ꯇꯧꯕ꯭ꯔꯥ ꯄꯨꯡ ꯍꯧꯖꯤꯛꯀꯤ ꯄꯨꯡ ꯊꯥꯕ꯭ꯔꯥ
ꯈꯪꯗꯦ ꯌꯦꯡꯒꯦ
ꯌꯦꯡ ꯌꯥꯕ꯭ꯔꯥ ꯍꯧꯖꯤꯛ ꯊꯣꯛꯑꯒ ꯕꯦꯛ ꯇꯧꯔꯒ
ꯊꯥꯗꯦ ꯑꯩꯒꯤ ꯈꯪꯗꯦ ꯆꯪꯕ ꯌꯥꯗꯦ
ꯐꯨꯜ ꯕꯦꯛꯇꯤ ꯇꯧ ꯌꯥꯕꯅꯦ
ꯐꯨꯜ ꯕꯦꯛꯇꯤ ꯌꯥꯕ꯭ꯔꯣ
ꯎꯝ ꯐꯨꯜ ꯕꯦꯛꯇꯤ ꯌꯥꯝ ꯐꯨꯜꯕꯦꯛ ꯇꯧꯔꯛ ꯑꯃꯨꯛ ꯆꯪꯕꯗꯤ ꯌꯥꯗꯦ ꯈꯪꯗꯦ
ꯑꯣ ꯑꯗꯨꯗꯤ ꯀꯣꯟꯅ ꯌꯦꯡꯉꯁꯤ
ꯑꯁ ꯈꯪ ꯎꯝ ꯀꯩꯅꯣ ꯇꯧ ꯄꯨꯡ ꯊꯥꯕ꯭ꯔꯥꯅꯦ ꯍꯧꯖꯤꯛꯀꯤ
ꯆꯦ ꯇꯣꯝꯕꯤ ꯐꯣꯟ ꯄꯥꯏꯗꯦ ꯆꯦ ꯇꯣꯝꯕꯤ ꯍꯧꯖꯤꯛ ꯐꯣꯟ ꯄꯥꯏꯗꯦ
ꯑꯩꯁꯨ ꯍꯧꯖꯤꯛ ꯊꯥꯔ ꯂꯩꯔꯝꯃꯦꯕꯀꯣ ꯅꯍꯥꯟꯈꯩ ꯎꯗꯦꯕ ꯑꯩꯁꯨ ꯉꯁꯤ ꯆꯪꯉꯛꯇꯣꯏꯔ ꯈꯪ ꯈꯪꯗꯦ
ꯆꯪꯉꯅꯤꯌꯥ ꯑꯩꯁꯦ ꯑꯃꯨꯛ ꯀꯨꯏꯅ ꯁꯥꯟꯅꯗꯕꯩ ꯈꯪꯗꯦ ꯑꯩꯗꯤ ꯀꯨꯏꯔꯦ ꯁꯥꯟꯅꯗꯕ ꯃꯤꯠ
ꯑꯩꯒꯤꯗꯤ ꯑꯩꯒꯤꯁꯨ ꯑꯍꯥꯟꯕꯗ ꯂꯨꯄꯥ ꯅꯤꯝꯐꯨꯒ ꯃꯉꯥ ꯆꯪꯉꯛꯏꯗꯣ ꯑꯍꯥꯟꯅ ꯆꯪꯉꯛꯈꯤꯕ ꯄꯩꯁꯥꯗꯣ ꯑꯩꯁꯨ ꯐꯣꯟꯅ ꯑꯃ ꯃꯨꯔꯛꯂ ꯑꯅꯤꯔꯂ ꯀꯩꯅꯣ ꯈꯇꯅ ꯁꯥꯟꯅꯩꯁꯦ
ꯃ ꯑꯗꯨꯒ ꯑꯗꯨ ꯆꯪꯉꯛꯏꯕ ꯑꯗꯣ ꯑꯩꯒꯤ ꯑꯩꯒꯤ ꯄꯩꯁꯥ ꯆꯪꯍꯟꯕ ꯍꯩ ꯈꯪꯗꯦ ꯀꯩꯅꯣꯃ ꯑꯁꯣꯏꯕꯝ ꯂꯩꯝꯗꯧ ꯃꯥꯂ
ꯑꯩꯗꯤ ꯀꯔꯤꯝꯇ ꯌꯥꯗ꯭ꯔꯤꯅꯦꯍꯦ ꯐꯣꯟꯗ ꯆꯪꯕꯁꯨ ꯌꯥꯗꯕ ꯑꯣꯛꯄꯣꯏ ꯋꯥꯔꯤ ꯁꯥꯕꯁꯨ ꯌꯥꯗ ꯋꯥꯔꯤ ꯁꯥꯔꯏꯗꯨꯁꯨꯅꯦ ꯃꯤꯅꯠ ꯃꯌꯥꯝꯒ ꯐꯥꯕ ꯅꯠꯇꯦꯕ ꯅꯪꯅꯦꯕ ꯐꯣꯟꯁꯨ ꯑꯗꯨꯝ ꯄꯠ ꯄꯠ ꯇꯠꯂꯦ ꯑꯩꯒꯤ ꯑꯗꯨꯝ ꯌꯥꯗ꯭ꯔꯦꯅ ꯑꯩꯁꯦ ꯁꯨꯡꯌꯥ ꯍꯥꯟ ꯁꯨꯛ ꯌꯦꯡꯗ꯭ꯔꯦꯗꯅ ꯑꯗꯨꯗꯨꯒ ꯅꯣꯡꯃ ꯑꯥ ꯅꯪꯒꯤ ꯑꯩꯅ ꯅꯪꯒꯤꯗ ꯊꯣꯛꯄ꯭ꯔꯥ ꯌꯦꯡꯉꯣꯅ ꯇꯧꯕ ꯅꯨꯃꯤꯠ ꯑꯗꯨꯗ ꯑꯩꯁ ꯌꯥꯔꯒ ꯂꯩꯔꯝꯃꯦ ꯀꯨꯏꯅ ꯌꯥꯔꯣꯏꯗ ꯗꯔꯥꯒ ꯑꯩꯒꯤ ꯐꯣꯟꯁꯤꯅꯦ ꯏꯍꯥꯟ ꯍꯥꯜꯂꯤꯅꯦꯕ ꯍꯥꯞꯄꯗꯤ ꯎꯝ ꯅꯆ ꯇꯣꯝꯕꯤꯗꯒꯤ ꯑꯗꯒꯤ ꯇꯥꯝꯁꯤꯟꯗ ꯑꯩꯅ ꯏꯍꯥꯟ ꯍꯥꯜꯂꯦꯕ ꯑꯥ
ꯎꯝ
ꯑꯩꯒꯤꯗꯤ ꯅꯆꯤꯟꯅꯥꯎ ꯂꯥ ꯑꯗꯨ ꯌꯥꯈꯤꯗꯕ ꯑꯗꯨꯝ
ꯎꯝ ꯑꯩꯁꯨ ꯀꯨꯏꯗꯤ ꯀꯔꯕꯅꯦ ꯍꯥꯞꯄ ꯑꯗꯣ ꯆꯦꯇꯝꯕꯤꯅꯁꯨ ꯍꯅꯤ ꯃꯥꯅ ꯍ ꯃꯤꯅ ꯋꯥꯔꯤ ꯁꯥꯟꯅꯕꯩ ꯅꯠꯇ꯭ꯔꯒ ꯆꯥꯍꯤꯒꯤ ꯑꯣꯏ ꯖꯥꯠꯂꯣ
ꯑꯃ ꯑ ꯀꯩꯕ ꯑꯩꯒꯤꯗꯗꯤ ꯍꯤ ꯇꯔꯥꯃꯥꯄꯟ ꯏꯒꯤꯗꯅꯥ ꯢꯒꯤꯕꯅꯦꯕ ꯑꯗꯨꯒꯤꯗ ꯍꯥꯏꯗꯤ ꯑꯉꯥꯡ ꯑꯣꯏꯔꯤꯅ ꯌꯥꯍꯟꯗ꯭ꯔꯤꯖꯥꯠꯂꯣ ꯇꯥꯗꯤꯌꯦ ꯆꯧꯕꯤ ꯇꯠꯈ꯭ꯔꯕꯣ ꯆꯧꯕꯤ ꯆꯧꯕꯤ ꯇꯥꯗ꯭ꯔꯦ ꯅꯪꯅ ꯉꯥꯡꯂꯤꯗꯣ ꯇꯥꯗꯤꯌꯦ ꯑꯩ ꯐꯣꯟꯗ ꯇꯥꯗ꯭ꯔꯦ